ꯑꯣ ꯑꯣꯐ
ꯀꯩꯅꯣ ꯑꯩꯅ ꯐꯣꯟ ꯇꯧꯔꯀꯥꯟꯗ ꯆꯠ ꯑ ꯍꯜꯂꯣ ꯍꯜꯂꯣ ꯏꯁ ꯍꯣꯏ ꯇꯥꯏ ꯏꯁꯟ
ꯅꯪꯛꯁꯤ ꯅꯪ ꯐꯣꯟꯗꯣ ꯆ ꯍꯔ
ꯇꯧ ꯈꯜꯂꯤꯁꯤꯕꯣ
ꯃꯇꯦ ꯅꯪꯅꯦꯅꯦ ꯍꯟꯗꯛ ꯅꯪ ꯐꯣꯟ ꯁ ꯇꯧ ꯇꯧꯔ ꯇꯧꯈꯠꯂꯛꯇꯦꯅꯦ ꯀꯔꯤꯒꯤꯅꯣꯅꯦ ꯅꯪ
ꯑꯩꯗꯤ
ꯑꯩꯗꯤ ꯅꯪ ꯐꯥꯎꯅꯗꯕ ꯀꯨꯏꯔꯦ ꯑꯁ ꯑꯗꯨꯝ ꯂꯩꯕꯅꯤꯅꯦ ꯑꯗꯣ ꯅꯪ ꯉꯁꯤꯒꯗ ꯐꯣꯟ ꯇꯧꯔꯛꯄꯀꯣ
ꯏꯁꯁ ꯃꯇꯝ ꯃꯇꯝꯅ ꯄꯨꯔꯛꯅꯤꯗ ꯎ
ꯌꯥꯔꯦ ꯑꯗꯨꯃꯥꯏꯅ ꯇꯧꯔꯨꯅꯅꯦ ꯅꯪ
ꯟ ꯃꯦꯟꯦꯟ ꯇ ꯑꯥꯎꯗꯅ ꯇꯗ
ꯌꯥꯁꯦ ꯈꯔ
ꯅꯪꯗꯤ ꯊꯥꯏꯅ ꯃꯤ ꯃꯤ ꯃꯔꯤ ꯃꯉꯥ ꯐꯨꯔꯦ ꯅꯪꯗꯤ ꯑꯉꯥꯡꯗꯨꯗ ꯐꯨꯕꯤꯅꯣ ꯈꯣꯠꯅꯣꯅ ꯍꯥꯏꯔꯦ ꯑꯩ ꯅꯪꯒꯤ ꯃꯤ ꯀꯔꯤꯒꯤ ꯐꯨꯔꯤꯅꯣꯅꯦ
ꯅꯨꯡꯁꯤ ꯆꯥꯟꯅꯅ ꯂꯩꯔꯤꯁꯤꯅꯦ ꯑꯩꯈꯣꯏ ꯀꯔꯤ ꯇꯧꯔꯤꯒꯦ ꯅꯪ
ꯅꯠꯇꯦ ꯅꯪ ꯑꯉꯥꯡ ꯑꯣꯏꯔꯤꯉꯩꯗꯤꯀꯣ ꯈꯔ ꯆꯍꯤ ꯇꯔꯥ ꯍꯦꯟ ꯇꯔꯥꯃꯔꯤ ꯑꯣꯏꯕ ꯀꯥꯟꯅꯨꯒꯣ
ꯎꯝ
ꯎꯝ ꯑꯗꯨꯀꯥꯟꯗ ꯅꯪꯁꯦ ꯌꯥꯝ ꯒ꯭ꯌꯥꯟ ꯇꯥꯗ꯭ꯔꯦꯕꯀꯣ ꯈꯔ ꯑꯉꯥꯡꯒꯤ ꯋꯥꯈꯜꯣꯝꯗ ꯂꯩꯕꯅꯤ ꯑꯗꯨꯗ ꯅ ꯅꯅꯨꯡꯁꯦ ꯑꯩꯁ ꯃꯤ ꯐꯨꯒꯥꯟꯕꯅꯤꯍ ꯅꯪꯁꯦ
ꯑꯁ ꯑꯩꯗꯤ ꯑꯩ ꯑꯩꯗꯤ ꯀꯥꯎꯈꯦꯅ ꯑꯗꯨꯏ ꯃꯇꯝꯗꯣ ꯅꯪꯉꯣꯟꯗꯁꯨ ꯑꯩꯅ ꯐꯨꯕꯤꯒꯣ
ꯐꯨꯕꯤꯌꯦ ꯃꯤ ꯃꯔꯤ ꯃꯉꯥ ꯑꯩꯈꯣꯏ ꯒ꯭ꯔꯨꯞ ꯑꯩꯈꯣꯏ ꯒꯦꯡ ꯂꯥꯛꯄꯅ ꯅꯪ ꯊꯟꯗꯅ ꯉꯝꯃꯤꯔꯤꯅꯤ
ꯑꯁ
ꯑꯩꯈꯣꯏ ꯃꯤ ꯃꯔꯤ ꯂꯥꯛꯄꯅꯦꯕ ꯅꯪ ꯅꯪꯅ ꯍꯣꯏ ꯅꯪꯅ ꯐꯖ ꯈꯨꯨꯗꯔꯦꯕ
ꯑꯗꯨ ꯃꯇꯝꯗꯗꯤ ꯑꯩ ꯍꯛꯆꯥꯡꯁꯨ ꯈꯔ ꯐꯔꯝꯕꯅꯦꯕ
ꯍꯣꯏꯆꯥꯡ ꯐꯩꯌꯦ ꯑꯩ ꯑꯩꯁꯨ ꯑꯗꯨ ꯃꯇꯝꯗ ꯆꯍꯤ ꯑꯩꯈꯣꯏ ꯂꯩꯉꯥꯛꯅꯤꯗ ꯅꯪꯁꯨ ꯆꯍꯤ ꯃꯔꯤ ꯇꯔꯥꯃꯔꯤ ꯑꯩꯁꯨ ꯇꯔꯥꯃꯔꯤ ꯑꯗꯨ ꯃꯇ ꯃꯇꯝꯗꯅꯤ
ꯍ ꯑꯣ ꯅꯣꯏ ꯃꯔꯤ ꯃꯉꯥꯗꯣ ꯑꯩꯅ ꯑꯗꯨꯝ ꯉꯝꯒꯅꯦꯕ
ꯍꯧꯖꯤꯛ ꯐꯥꯎ ꯗꯥꯛ ꯂꯩꯔꯤꯅꯤ
ꯑꯣ ꯍ ꯍ
ꯎꯝ ꯁꯤ ꯗꯥꯛꯁꯦ ꯀꯔꯤ ꯍꯤꯗꯥꯛ ꯂꯩꯔꯒ ꯐꯒꯅꯤ ꯍꯥꯏꯕꯤꯔꯣ ꯑꯇꯥꯛ
ꯑꯗꯨꯝ ꯃꯦꯃꯣꯔꯤꯒꯤ ꯊꯝꯃꯣ
ꯅꯪꯁꯨ ꯍꯟꯗꯛ ꯗꯥꯛꯇꯔ ꯑꯣꯏꯔꯦ ꯍꯥꯏꯗꯣꯏꯅꯤ
ꯀꯗꯥꯏ ꯗꯣꯛꯇꯔꯅꯣꯍ ꯂꯧꯒꯤ ꯗꯣꯛꯇꯔ ꯑꯣꯏꯔꯨ ꯂꯩ
ꯑꯗꯨꯅꯤ ꯂꯧꯕꯨ ꯀꯌꯥꯝ ꯆꯥꯎꯅ ꯂꯩꯕ꯭ꯔꯣ ꯑꯩ ꯇꯪꯈꯥꯏ ꯃꯈꯩꯗꯣꯛꯑꯅ
ꯈꯥꯏꯗꯣꯛꯅꯤꯡꯉꯥꯏꯁꯨ ꯈꯥꯏꯗꯣꯛꯅꯤꯡꯉꯥꯏꯗꯤ ꯂꯩꯇꯦ
ꯁꯅꯝ ꯑꯅꯤꯒꯨꯝꯕꯗꯤ ꯄꯤ ꯍꯥꯏꯕꯤꯔꯣ ꯅꯪꯒꯤ ꯁꯅꯥꯝ ꯇꯔꯨꯛ ꯑꯃ ꯂꯥꯛꯑꯦ ꯍꯥꯏꯗꯅ ꯑꯩ ꯑꯩꯁꯨ ꯍꯟꯗꯛꯁꯤ ꯑꯁ ꯂꯥꯟꯅ ꯃꯔꯝ ꯑꯣꯏꯔꯒ ꯅꯧ ꯂꯧꯁꯨ ꯇꯧꯗ꯭ꯔꯦ ꯌꯥꯗ꯭ꯔꯤꯅꯦ ꯆꯥꯕꯁꯤ ꯃꯄꯥꯟ ꯂꯝꯒꯤ ꯁꯤ ꯀ ꯀꯩ ꯁꯨ ꯂꯣꯏ ꯇꯥꯡꯕꯅ ꯒ꯭ꯌꯥꯁꯁꯨ ꯇꯥꯡꯉꯤ ꯆꯦꯡꯁꯨ ꯇꯥꯡꯉꯦ ꯑꯗꯨꯒ ꯂꯧ ꯎꯗ꯭ꯔꯗꯤ ꯌꯥꯗꯣꯏꯅꯦ ꯏꯁꯥ ꯏꯁꯥꯒꯤ
ꯑꯗꯨ ꯑꯗꯨ
ꯍꯂꯣ
ꯅꯣꯡꯥꯏꯒꯤꯁꯨ ꯑꯩꯩꯅ ꯍꯏꯅꯦ ꯚꯥꯏ
ꯔ ꯅꯪꯪ
ꯍ
ꯍꯟꯗꯛꯁꯦ ꯉ ꯃꯣꯔꯣꯛ ꯑꯗꯤ ꯎ ꯃꯣꯔꯣꯛꯀꯨꯝꯕꯗꯤ ꯇꯧꯈ꯭ꯔꯣ
ꯇꯧꯏ ꯑꯣ ꯂꯐꯣꯏꯅꯦ ꯎꯣꯔꯣꯛꯅꯦ ꯇꯋꯏ ꯂꯧꯒꯦ ꯍꯥꯏꯔꯣ
ꯑꯣ ꯍꯣꯏ ꯂꯐꯣꯏꯗꯣ ꯍꯌꯦꯡ ꯅꯪ ꯂꯥꯛꯑꯀꯥꯟꯗ ꯊꯔꯛ ꯊꯕꯛ ꯂꯥꯛꯑ ꯀꯥꯟꯗ ꯈꯔ ꯄꯨꯕꯤꯔꯛꯑꯣꯀꯣ
ꯑꯃꯨꯟꯗꯕꯗꯤ ꯂ ꯌꯦ
ꯃꯨꯟꯗꯕꯗꯅꯦ ꯑꯗꯨꯝ ꯆꯥꯔꯗꯅꯗꯊꯣꯛ ꯊꯝꯂꯒ ꯑꯗꯨꯝ ꯃꯨꯟꯍꯜꯂꯒ ꯆꯥꯗꯣꯏꯅꯤ ꯀꯩꯅꯣ
ꯃꯨꯟꯕꯗꯤ ꯌꯥꯎꯗ꯭ꯔꯦꯕ ꯃꯨꯟꯗꯕꯨꯗꯤ ꯂꯩꯑꯕ
ꯑꯩꯁꯦ ꯄꯥꯛ ꯄꯨꯛ ꯄꯨꯛ ꯅꯨꯡꯉꯥꯏꯇ꯭ꯔꯀꯥꯟꯗ ꯑꯗꯨ ꯇꯥꯕ ꯀꯥꯟꯗ ꯑꯗꯨꯣ ꯈꯥꯝꯃꯦꯕ ꯑꯗꯨ ꯍꯤꯗꯥꯛ ꯆꯥꯔꯒ ꯌꯥꯝ ꯑꯦꯐꯤꯁꯟ ꯑꯣꯏꯕ ꯅꯠꯇꯦꯕ ꯑꯗꯨ ꯑꯗꯨꯅ ꯅꯨꯡꯉꯥꯏ ꯑꯗꯨꯅ ꯐꯩꯌꯦꯕ ꯑꯩ ꯒꯣꯔꯃꯦꯟꯒꯅꯤ ꯍꯤꯗꯥꯛꯗꯤ ꯄꯥꯛ ꯆꯥꯕꯤꯔꯣꯅꯦꯠꯇ ꯑꯩꯗꯤ ꯃꯩꯁꯨ ꯁꯥꯏ ꯏꯐꯦꯒꯨꯝ ꯃꯩ ꯌꯥꯝ ꯂꯩꯅ ꯂꯥꯏꯔꯦꯝꯈꯩ ꯅꯠꯇ꯭ꯔꯥ ꯑꯩꯈꯣꯏꯒꯤ
ꯑ
ꯆꯤꯡꯒꯤ ꯍꯤꯗꯛꯇꯣ ꯑꯗꯨ ꯑꯣꯏꯅ ꯑꯣꯔꯤꯖꯤꯅꯦꯜ ꯑꯣꯏꯅ ꯑꯗꯨ ꯆꯥꯕꯤꯌꯨꯅ ꯐꯔꯦ
ꯍꯅꯦ ꯆꯤꯡꯒꯤ ꯊꯥꯛ ꯍꯥꯏꯕ ꯀꯩ ꯊꯥꯕꯅꯤ
ꯍꯣꯏꯣꯏ ꯅꯨꯡꯉꯥꯏ ꯅꯨꯡꯉꯥꯏꯗꯤ ꯑꯗꯨꯝ ꯂꯩꯌꯦꯀꯣ ꯍꯟꯗꯛꯇꯀꯤꯤ
ꯑꯁ ꯅꯨꯡꯉꯥꯏꯇꯦꯗ ꯚꯥꯏ ꯋꯥꯏꯗ
ꯀꯔꯤꯒꯤꯅꯅꯦ ꯊꯕꯛ ꯌꯥꯝ ꯋꯥꯕ꯭ꯔꯥꯅꯦ
ꯍꯤꯡꯅꯕ ꯍꯣꯠꯅꯕꯗꯣ ꯋꯥꯏꯑꯦꯕ
ꯅꯠꯇꯦ ꯀꯩꯀꯩ ꯊꯕꯛ ꯇꯧꯕ ꯆꯠꯀꯦ ꯅꯪ ꯍꯟꯗꯛ ꯅꯪ ꯍꯖꯥ ꯁꯗ ꯀꯌꯥ ꯀꯌꯥ ꯐꯪꯇꯦꯟ ꯅꯣꯡꯃꯗ
ꯎ ꯈꯪꯦ ꯍꯥꯏꯅꯤꯡꯉꯥꯏ ꯂꯩꯇꯦꯗ ꯑꯗꯨꯝ ꯆꯔꯥꯒꯤ ꯑꯗꯨꯝ ꯐꯪꯉ ꯍꯥꯏꯗꯨꯅꯤ
ꯎꯝ ꯅ ꯅꯣꯏ ꯅꯣꯏ ꯌꯨꯝꯗ ꯅꯣꯏꯔꯣꯝꯗ ꯒ꯭ꯌꯥꯁ ꯒ꯭ꯌꯥꯁ ꯂꯩꯔꯗꯤ ꯍꯥꯏꯕꯤꯔꯛꯑꯣꯅꯦ ꯃꯔꯤ ꯃꯉꯥꯒꯨꯝꯕꯗ ꯂꯧꯒꯅꯤ
ꯀꯩꯅꯣꯃꯔꯤ ꯃꯉꯗ
ꯃꯔꯤ ꯃꯉꯥ ꯂꯧꯗꯅꯦ ꯑꯩꯁꯨ ꯀꯔꯕꯥꯔ ꯑꯃ ꯇꯧꯗ꯭ꯔ ꯌꯥꯗ꯭ꯔꯦꯅꯦ ꯄꯩꯁꯥ ꯄꯥꯏꯗꯅꯤ
ꯀꯩ ꯒꯦꯁ ꯀꯔꯕꯥꯔ ꯇꯧꯗꯣꯏꯕ
ꯍꯣꯏ ꯂꯩꯒꯗ꯭ꯔꯣ
ꯒꯦꯁ ꯈꯔꯕꯥꯔ ꯇꯧꯅꯤꯡꯉꯥꯏꯒꯤꯒꯦꯁꯁꯦ ꯒꯦꯁꯁꯦ ꯍꯟꯇꯛ ꯐꯪꯒꯗꯕꯗꯨ ꯈꯔ ꯇꯥꯡꯉꯤꯅꯦ ꯚꯥꯏ
ꯀꯌꯥ ꯀꯌꯥ ꯄꯤꯅꯒꯦ ꯅꯣꯏꯔꯣꯝꯗ ꯑꯩꯈꯣꯏꯔꯣꯝꯗ ꯂꯤꯁꯤꯡ ꯃꯔꯤ ꯃꯉꯥ ꯑꯗꯨꯃꯥꯏꯅ ꯍꯥꯏꯌꯦ ꯑꯩ ꯑꯍꯣꯡꯕ ꯊꯤꯕꯗ ꯂꯩꯕ ꯐꯪꯗ꯭ꯔꯦꯅꯦ ꯂꯩꯗ꯭ꯔꯦꯅꯦ ꯎꯝ ꯈꯨꯟꯗꯕꯨꯗꯤ ꯐꯨꯟꯗꯕꯨꯗꯤ ꯂꯩꯌꯦꯕꯀꯣ ꯑꯗꯨ ꯊꯥꯛꯄꯗꯣ ꯊꯨꯔꯥꯛ ꯌꯥꯝ ꯇꯥꯕ ꯃꯤꯁꯨ ꯄꯥꯛ ꯒꯥꯔꯤꯁꯨ ꯄꯥꯛ ꯆꯠꯇꯕꯅꯤꯅ
ꯎꯝ
ꯑꯣ ꯅꯪ ꯑꯌꯨꯛꯇ ꯋꯥꯋꯥꯛ ꯑꯥꯎꯠ ꯌꯦꯡꯕ꯭ꯔꯅꯦ ꯐꯨꯠꯕꯣꯜ ꯎꯝ ꯍꯣꯏ ꯅꯪ ꯐꯨꯠꯕꯣꯜ ꯌꯦꯡꯕ꯭ꯔꯣ
ꯑꯥ ꯌꯦꯡꯉꯤ ꯌꯦꯡꯉꯤ
ꯑꯁ ꯑꯥꯔꯖꯦꯟꯇꯤꯅꯥ ꯗꯨ ꯅꯩ ꯌꯥꯝ ꯅꯩꯊꯂꯛꯄ ꯋꯥꯅꯤꯅꯦ
ꯗꯥꯎꯅꯔ ꯈꯪꯗꯦꯗ
ꯑꯣ ꯗꯥꯎꯅꯅꯤꯗ ꯍꯩꯕꯒꯤꯅꯦ ꯍꯩꯕꯗꯨ ꯗꯥꯎꯅꯤ ꯗꯥꯎꯅꯤꯗ ꯍꯥꯏꯌꯨ ꯍꯥꯏꯕ ꯌꯥꯕꯅꯦ ꯉꯝꯃꯗꯤ ꯗꯥꯎꯅꯤ ꯑꯗꯨꯝ ꯍꯥꯏꯕꯅꯦ
ꯑꯗꯨꯝ ꯐꯖꯩ
ꯅꯩꯗꯤ ꯅꯩ ꯃꯊꯪꯗꯤ ꯏꯪꯂꯦꯟꯒ ꯇꯥꯅꯤꯌꯦ ꯑꯩꯁꯨ ꯍꯟꯗꯛ ꯐꯨꯠꯕꯣꯜ ꯌꯥꯎꯁꯤꯔꯥ ꯇꯧꯕꯅꯦꯕ ꯅꯥꯍꯟꯗꯤ ꯀ꯭ꯥꯜꯗꯤ ꯇꯧꯗꯤ ꯇꯧꯔꯛꯄꯅꯦ ꯑꯗꯨ ꯇꯧꯔꯃꯦ ꯄꯨꯟꯕꯒꯤ ꯑꯩ ꯁ꯭ꯋꯤꯇꯆ ꯑꯣꯐ ꯊꯝꯕꯅꯤꯅꯦ ꯃꯃꯣꯟ ꯃꯤꯁꯤꯅ ꯐꯣꯟ ꯇꯔꯛ
ꯑꯩꯅꯥ ꯑꯗꯨ ꯈꯜꯂꯦꯕ ꯉꯁꯤ ꯈꯛꯇ ꯐꯣꯟ ꯇꯧꯔ ꯈꯜꯂꯦꯕ ꯅꯪꯗꯤ
ꯑꯉꯥꯡꯁꯨ ꯅꯥꯕ ꯈꯣꯠꯄ ꯇꯧꯕꯅꯤꯅꯀꯣ ꯆꯠꯄ ꯌꯥꯗꯕ
ꯒ
ꯅꯪꯁꯤ ꯀꯔꯤꯗ ꯁꯞꯄꯣꯔꯠ ꯇꯧ ꯀꯅꯥꯗ ꯁꯞꯄꯣꯔꯠ ꯇꯧꯒꯦ
ꯑꯩ ꯍꯥꯟꯗꯛꯇꯤ ꯏꯁꯄꯦꯟ ꯗ ꯂꯩꯌꯦ
ꯏꯁꯄꯦꯟ ꯗꯤ ꯁꯤꯔꯦꯗ ꯅꯪ ꯈꯪꯗ꯭ꯔꯣ ꯅꯪ ꯏꯁꯄꯦꯟꯒ ꯐꯔꯝꯁꯦꯟꯒ ꯁꯥꯟꯅꯕ ꯀꯥꯟꯗ ꯐ꯭ꯔꯥꯟꯁꯅ ꯃꯥꯏꯊꯤꯕ ꯄꯤꯔꯅꯤ ꯀꯩꯅꯣ
ꯁꯤꯔꯣꯏ ꯁꯤꯔꯣꯏ ꯁꯤꯔꯣꯏ ꯏꯁꯄꯦꯟ ꯄꯣꯔꯗꯤ ꯑꯩ ꯕꯥ꯭ꯜ ꯌꯦꯡꯉꯔꯣꯏ
ꯎ ꯎꯝ ꯑꯗꯨꯅꯦ ꯌꯦꯡꯗꯁꯨ ꯌꯥꯏ ꯅꯪ ꯑꯗꯨꯗꯤ
ꯍꯥꯏ
ꯑꯩꯅ ꯍꯥꯏꯒꯕꯀꯣ ꯑꯩꯒꯤ ꯄ꯭ꯔꯤꯇꯤꯛꯁꯟꯗ ꯆꯨꯝꯒꯅꯦꯕꯀꯣ ꯌꯥꯝ ꯂꯨ ꯂꯣꯏꯕ ꯀꯣ ꯢꯁꯄꯦꯟ ꯏꯁꯄꯦꯟ ꯉꯝꯃꯔꯣꯏꯕ ꯊꯥꯖꯕ꯭ꯔꯅꯦ
ꯎꯝ
ꯊꯥꯖꯕ꯭ꯔꯥ ꯊꯥꯖꯗꯕ꯭ꯔꯥ ꯀꯥꯏꯗ ꯉꯝꯒꯅꯤ
ꯏꯁꯄꯦꯟ ꯉꯝꯗ꯭ꯔꯗꯤ ꯀꯅꯥ ꯀꯔꯤ ꯉꯝꯒꯅꯤ
ꯑꯥꯔꯖꯦꯟꯇꯤꯅꯥꯅ ꯉꯝꯗ꯭ꯔꯗꯤꯀꯣ ꯑꯩ ꯑꯉꯝ ꯉꯝꯕꯗꯣ ꯑꯃꯨꯛ ꯁꯞꯄꯣꯔꯠ ꯇꯧꯒꯅꯦꯕ
ꯑꯣ ꯅꯪꯁꯦ ꯑꯉꯝ ꯑꯉꯝ ꯉꯝꯕꯗꯣ ꯅꯪ ꯁꯄꯣꯔꯠ ꯇꯧꯔꯤꯔꯣ
ꯍꯣꯏ ꯇꯧꯒꯅꯤꯕ ꯁꯤ ꯑꯥꯔꯖꯦꯟꯇꯤꯅꯥ ꯁꯤꯗ꯭ꯔꯤꯐꯥꯎ ꯑꯥꯔꯖꯦꯟꯇꯤꯅꯥꯗ ꯑꯗꯨꯝ ꯇꯧꯒꯅꯦꯕ
ꯎꯝ
ꯑꯗꯨꯅ ꯐꯥꯗ꯭ꯔꯣ ꯑꯩꯗꯤ ꯋꯥꯜ ꯀꯂꯨꯕ ꯍꯥꯏꯁꯤ ꯆꯍꯤ ꯃꯔꯤ ꯃꯔꯤ ꯒꯦꯞ ꯂꯩꯌ‌ꯦꯅ ꯅꯠꯇ꯭ꯔꯣ ꯑꯗꯨꯗꯤ ꯀꯨꯏꯅ ꯉꯥꯏꯕ ꯁꯨꯔꯨꯛꯄꯨꯗꯤ ꯑꯗꯨꯝ ꯋꯥꯟꯁ ꯏꯟ ꯑ ꯕ꯭ꯂꯨ ꯃꯨꯟ ꯒꯨꯝꯅꯀꯣ ꯑꯩꯁꯨ ꯑꯗꯨꯝ ꯀꯩꯒꯨꯝꯕ ꯋꯥꯟꯁꯤꯡ ꯋꯥꯟꯁ ꯏꯟ ꯑ ꯕ꯭ꯂꯨ ꯃꯨꯟ ꯅꯦꯕꯀꯣ ꯑꯁꯤ ꯁꯤꯗꯤ ꯃꯊꯪꯗ ꯑꯃꯨꯛ ꯆꯍꯤ ꯃꯔꯤ ꯉꯥꯏ ꯉꯥꯏ ꯍꯥ ꯇꯥꯕ꯭ꯔꯣ
ꯀꯨꯏꯅ ꯉꯥꯏꯔꯔꯣꯏ
ꯑꯥ ꯀꯨꯏꯅ ꯆꯍꯤ ꯃꯔꯤꯃꯨꯛ ꯉꯥꯏꯕꯗ ꯋꯥꯗ꯭ꯔꯣ ꯑꯗꯨꯑꯣꯏꯗꯤ ꯍꯟꯗꯛ ꯂꯥꯛꯄꯗꯗꯤ ꯑꯗꯨꯝ ꯃ‌ꯦꯁꯤꯅ ꯉꯝꯒꯦꯔꯥ ꯉꯝꯂꯣꯏꯒ‌ꯦꯔꯥ ꯑꯩꯗꯤ ꯑꯗꯨꯝ ꯐꯥꯏꯅꯦꯜ ꯐꯥꯎ ꯑꯗꯨꯝ ꯌꯦꯡꯒꯅꯤ
ꯅꯪ ꯈꯨꯟꯗ ꯆꯠ ꯍꯟꯗꯛꯁꯦ ꯈꯨ ꯆꯠꯇ꯭ꯔꯕꯣ
ꯆꯠꯇ꯭ꯔꯦ ꯅꯪꯗꯤ
ꯑꯩꯁꯨ ꯆꯠꯇ꯭ꯔꯦꯗ
ꯀꯩꯒꯤꯅꯣ ꯆꯠꯂꯣꯅ
ꯆꯠꯅꯤꯡꯗ‌ꯦꯗ ꯈꯨꯟꯗꯗꯤ
ꯏꯁ
ꯈꯨꯟꯗ ꯅꯥꯔꯒ ꯊꯕꯛ ꯁꯨꯕꯗ ꯇꯥꯜꯂꯤꯗ ꯅꯨꯡꯁꯥ ꯃꯔꯛꯇ ꯅ‌ꯣꯡ ꯃꯔꯛꯇꯨꯗ ꯆ‌ꯣꯠ ꯆ‌ꯣꯠꯂꯒ ꯂꯧ ꯎꯕꯗ‌ꯣ
ꯑꯗꯨ ꯏꯟꯇꯔꯦꯁ ꯑꯗꯨ ꯑꯗꯨ ꯕꯤꯠ ꯌꯥꯎꯗ꯭ꯔꯣꯕꯣ ꯅꯨꯡꯉꯥꯏꯇ꯭ꯔꯣ ꯑꯗꯨꯒꯨꯝꯅ
ꯎꯝ ꯅꯪꯗꯤ ꯅꯪꯗꯤ ꯅꯪꯁꯨ ꯅꯨꯡꯉꯥꯏꯇ꯭ꯔꯕꯣ
ꯑꯩꯗꯤ ꯆꯠꯄ ꯐꯪꯗ꯭ꯔꯦꯅꯦ ꯚꯥꯏ
ꯑꯩ ꯑ ꯇꯠꯂꯅꯤ ꯆꯠꯀꯗꯕꯅꯤꯅꯦ ꯅꯪ ꯆꯠꯄ ꯀꯥꯟꯗ ꯑꯍꯥꯎ ꯑꯍꯥꯎꯕ ꯄꯨꯔꯛꯑꯣ ꯍꯥꯏꯒꯦ ꯇꯧꯕꯅꯤꯗ
ꯀꯨꯟꯖꯒꯗꯣ ꯄꯥꯏꯔꯒ ꯆꯠꯇꯣꯏꯔꯣꯕ
ꯍꯣꯏ ꯃꯥꯅꯦ ꯀꯩꯅꯣ ꯅꯪ ꯄ꯭ꯂꯦꯟ ꯊꯧꯕ ꯍꯩꯗꯥꯏ ꯄ꯭ꯂ‌ꯦꯟ ꯅꯪ ꯄ꯭ꯂꯦꯟ ꯂꯩ ꯍꯥꯏꯗꯥꯏ
ꯑꯩꯈꯣꯏ ꯖꯒꯥ ꯆꯤꯟꯃꯟꯕꯩꯀꯣ ꯑꯦꯌꯥꯔꯄꯣꯔꯠꯇ ꯈꯥꯝꯃ ꯂꯩꯌ‌ꯦꯕ
ꯎꯝ ꯑꯗꯨ ꯅꯪ ꯉꯁꯤ ꯁꯦꯀꯦꯟ ꯍꯦꯟ ꯂꯧꯏ ꯑ ꯂꯩꯕ ꯆꯠꯂꯦ ꯍꯥꯏꯕꯗ ꯀꯌꯥ ꯂꯧꯅꯣ ꯆꯊꯔꯛꯒꯦ ꯌꯥꯝ ꯂꯩꯊꯔ ꯃꯥꯜꯂꯦꯅꯦ ꯀꯦꯍꯦꯟ ꯂꯩꯕ ꯆꯠꯂꯦ ꯅꯪꯅ ꯍꯥꯏꯗ ꯀꯦ ꯍꯦꯟ ꯌꯦꯡꯕ ꯆꯠꯂꯦ ꯍꯥꯏꯅꯦ
ꯉꯁꯥꯏꯔꯣ
ꯎꯝ ꯉꯁꯥꯏ ꯉꯁꯥꯏ ꯀꯩꯅꯣ
ꯌꯦꯡꯕꯒ ꯁꯪꯗ‌ꯦꯗ
ꯀꯩ ꯌꯦꯡꯉ ꯁꯪꯗꯕꯣ ꯀꯅꯥ ꯀꯅꯥꯒ ꯆꯠꯄ꯭ꯔꯅ‌ꯦ
ꯃꯤ ꯌꯥꯃꯦ ꯕꯥꯏ
ꯑꯣ ꯑꯁꯤꯡꯅꯦ ꯄ꯭ꯔꯥꯕꯤꯟꯅꯦ
ꯏꯁꯤꯡ ꯌꯥꯎꯗꯦ ꯄ꯭ꯔꯥꯕꯤꯟ ꯌꯥꯎꯗꯦ
ꯀꯅꯥ ꯀꯅꯥꯒ ꯑꯗꯨꯗꯤ
ꯎꯝ
ꯕꯤꯖꯩꯒꯥ ꯑꯣ ꯅꯣꯏ ꯑꯍꯣꯨꯝꯥ ꯑꯗꯣ ꯃꯣꯏꯁꯨ ꯂꯩꯕ꯭ꯔꯥꯅꯦ ꯃꯣꯏꯁꯨ ꯂꯩꯕ꯭ꯔꯥꯅꯦ
ꯂꯩꯗꯦ
ꯑꯗꯨ ꯀꯩꯒꯤ ꯌꯦꯡꯕꯇꯪ ꯆꯠꯂꯔꯣ ꯀꯩꯒꯤ
ꯎ
ꯅ ꯌꯦꯡꯕꯇꯪ ꯆꯠꯄ꯭ꯔꯣꯅꯦ ꯑꯗꯨꯏꯗꯤ ꯂꯩꯗꯨꯕꯤꯗ ꯆꯠꯄ꯭ꯔꯣꯅꯦ ꯌꯦꯡꯕꯇꯪꯔꯣ ꯀꯗꯣ
ꯅ‌ꯣꯏꯅ
ꯌꯦꯡꯕꯗꯤ ꯀꯩ ꯀꯅꯥꯒꯤꯅꯤ ꯌꯦꯡꯗꯦ ꯀꯩ ꯀꯅꯥꯒꯦ ꯂꯧꯁꯨ ꯂꯧꯗꯦ
ꯀꯥꯅꯕꯅꯦ ꯍ‌ꯦ
ꯀꯔꯤꯅꯣꯅꯦ ꯌꯦꯕꯥꯡ ꯆꯠꯄꯗꯨꯗꯤ ꯀꯔꯤꯅꯣ
ꯎꯝ
ꯑꯩ ꯑꯩꯒꯤ ꯄꯨꯟꯁꯤꯗ ꯅꯤꯡꯕ ꯅꯤꯡꯂꯨꯔꯦꯅꯦ ꯑꯗꯨꯒꯨꯝꯕꯗꯤ
ꯀꯔꯤꯅꯣ
ꯈꯟꯕꯁꯨ ꯃꯥꯏ ꯌꯦꯡꯕ ꯆꯠꯂꯦ ꯍꯥꯏꯕꯗꯨꯗꯤ ꯑꯩꯗꯤ ꯄꯨꯟꯁꯤꯗ ꯑꯍꯥꯟꯕꯅꯤ ꯇꯥꯕꯅꯤ ꯊꯦꯡꯉꯕꯨ ꯊꯦꯡꯅꯔꯨꯗꯨꯏꯅꯦ ꯆꯠꯄꯨ ꯆꯠꯂꯗꯤ ꯂꯧ ꯊꯥꯔꯨ ꯀꯩꯅꯣ ꯅꯪꯁꯦ ꯄꯩꯁꯥ ꯄꯥꯏꯕ ꯃꯤ ꯑꯣꯏꯔꯒ ꯂꯧꯊꯔꯨꯒꯅꯣ ꯂꯧꯔꯨꯒꯅꯣ
ꯂꯧꯒꯗꯣꯁꯤ ꯭ꯌꯥꯟ ꯇꯥꯗ꯭ꯔꯦꯅꯦ ꯚꯥꯏ